ꯑꯂ ꯍꯜꯂꯣ ꯑꯩꯁꯦ ꯔꯤ ꯄꯥꯔꯤꯅꯦ
ꯑꯁ ꯉꯔꯦ ꯍꯦ ꯗꯤꯁꯇꯔꯔꯕ ꯇꯕ꯭ꯔꯣ
ꯇꯧꯗꯦꯗ ꯃꯔꯛ ꯃꯔꯛꯇꯗꯤ ꯑꯗꯨꯝ ꯑꯁ ꯋꯥꯈꯜ ꯅꯨꯡꯉꯥꯏꯊꯣꯛꯀꯦ ꯀꯩꯅꯣ ꯑꯉꯥꯡ ꯇꯨꯝꯈ꯭ꯔꯦ ꯍꯥꯏꯕ꯭ꯔꯣ
ꯍꯣꯏ ꯇꯃ ꯂꯩ ꯍꯕꯗꯤ
ꯑꯩꯗꯤ ꯅꯪ ꯀꯣꯜ ꯇꯧꯔꯛꯀꯗ꯭ꯔꯥ ꯇꯧꯔꯛꯂꯣꯏꯗ꯭ꯔꯥ ꯈꯜꯂꯤ ꯈꯜꯂꯒ ꯂꯩꯕꯅꯤ ꯉꯁꯥꯏꯅ ꯉꯁꯤ ꯀꯣ ꯇꯧꯁꯦ ꯍꯥꯏ ꯍꯥꯏꯗꯕꯗꯨꯗ ꯀꯩꯗꯧꯕ ꯖꯥꯠꯅꯣ ꯈꯜꯂꯤꯅꯦꯕ
ꯁꯤ ꯈꯔ ꯊꯕꯛ ꯆꯤꯟꯕ ꯑꯗꯨꯒꯤ ꯊꯕꯛ ꯂꯣꯏꯔꯒ ꯇꯧꯔꯛꯀꯦ ꯍꯥꯏꯅ ꯈꯜꯂꯒ ꯍꯧꯖꯤꯛ ꯑꯉꯥꯡ ꯄꯨꯝꯈꯤꯕ ꯃꯇꯝꯗꯀꯣ
ꯅꯪ ꯅꯍꯥꯟ ꯀꯩꯅꯣ ꯃꯄꯥꯟꯗ ꯊꯕꯛ ꯇꯧꯕ ꯆꯠꯄꯗꯣ ꯅꯍꯥꯟ ꯂꯩꯁꯥꯏꯔꯤꯉꯩꯗ
ꯎꯝ
ꯑꯗ ꯅꯨꯡꯉꯥꯏꯕ꯭ꯔꯣꯅꯦ ꯊꯕꯛ ꯇꯧꯕꯗꯣ
ꯈꯪꯗꯦꯗ ꯅꯨꯡꯉꯥꯏꯗꯤ ꯅꯨꯡꯉꯥꯏꯌꯦ
ꯎꯁꯦ ꯆꯠꯁꯔꯥ ꯈꯥꯟꯕꯅꯦꯕꯗꯣ ꯅꯨꯡꯉꯥꯏꯕ꯭ꯔꯥ ꯅꯨꯡꯉꯥꯏꯇꯕ꯭ꯔꯥ ꯈꯪꯗꯕꯗꯨꯗ
ꯄꯩꯁꯥꯗꯣ ꯎ ꯌꯥꯒꯗ꯭ꯔꯣ ꯌꯥꯔꯣꯏꯗ꯭ꯔꯥ ꯈꯪꯗꯕꯀꯣ
ꯑꯝ
ꯑꯗꯨꯗꯤ ꯍꯪꯒꯦ ꯈꯜꯂꯝꯕꯅꯦꯕ ꯑꯩꯅ
ꯎꯝ
ꯑꯩꯈꯣꯏꯁꯦ ꯏꯁꯤꯡ ꯇꯥꯗꯕ ꯉꯁꯤ ꯅꯍꯥꯟ ꯐꯩ ꯅꯍꯥꯟꯅ ꯏꯁꯤꯡ ꯇꯥꯗꯕꯗꯣ ꯉꯁꯤꯐꯥꯎ ꯏꯁꯤꯡ ꯇꯥꯗ꯭ꯔꯤꯕ ꯏꯁꯤꯡ ꯂꯩ ꯆꯕꯒꯤꯀꯣ ꯅꯣꯡ ꯈꯔ ꯇꯥꯔꯛꯄ ꯉꯁꯤꯁꯦ ꯈꯤꯇꯪ ꯇꯥꯔꯛꯄꯗ ꯑꯁ ꯏꯁꯤꯡ ꯑ ꯐꯅꯕ ꯌꯥꯝꯃꯦ ꯌꯥꯔꯦꯅ ꯈꯜꯂꯒ ꯂꯩꯕꯅꯦꯕ ꯑꯗꯣ ꯈꯔ ꯇꯥꯔꯒ ꯇꯣꯛꯈꯤꯕ ꯋꯥꯅꯦꯕ
ꯎ ꯏꯁꯤꯡ ꯁ ꯑꯃ ꯐꯥꯎ ꯃꯆꯦꯠ ꯐꯥꯎ ꯂꯩꯇ꯭ꯔꯦ ꯍꯧꯖꯤꯛ
ꯑꯣ ꯑꯣ
ꯏꯔꯨꯅꯕ ꯐꯥꯎ ꯂꯩꯇ꯭ꯔꯦ
ꯑꯗꯨꯗꯤ ꯏꯁꯤꯡ ꯂꯩꯕ ꯇꯥꯔꯦꯗꯤꯅꯀꯣ
ꯑꯂꯑ ꯍꯥ ꯀꯩ ꯍꯥꯏꯗꯅꯣ
ꯏꯁꯤꯡ ꯂꯩꯇ꯭ꯔꯗꯤ ꯀꯃꯥꯏꯅ ꯇꯧꯅꯤ ꯅꯣꯏ ꯂꯩꯒꯗꯕ꯭ꯔꯥ ꯏꯁꯤꯡꯁꯦ
ꯏꯁꯤꯡꯁꯦ ꯂꯩꯅꯕꯁꯨ ꯀꯣ ꯒꯥꯔꯤꯗꯣ ꯑꯩꯈꯣꯏ ꯀꯩꯅꯣ ꯆꯪꯕ ꯌꯥꯔꯣꯏꯗ꯭ꯔꯅ ꯈꯟꯕ ꯅꯍꯥꯟꯗꯤ ꯑꯁꯤ ꯌꯨꯝ ꯁꯥꯗ꯭ꯔꯤꯉꯩꯗꯀꯣ ꯌꯨꯝ ꯑꯃ ꯁꯥꯥꯏꯌꯦꯕ ꯍꯟꯗꯛꯁꯦ ꯌꯨꯝ ꯁꯥꯗ꯭ꯔꯤꯉꯩꯗꯒꯤ ꯌꯨꯝ ꯁꯥꯗ꯭ꯔꯤꯉꯩꯗꯗꯤ ꯑꯁꯤꯗ ꯒꯥꯔꯤ ꯆꯪꯉꯒ ꯃꯣꯏ ꯄꯥꯏꯞꯇꯣ ꯂꯧꯊꯣꯛꯑꯒ ꯇꯧꯕꯅꯦꯕ ꯑꯗꯣ ꯍꯟꯗꯛꯇꯤ ꯈꯪꯗ꯭ꯔꯦ ꯆꯪꯕ ꯌꯥꯔꯣꯏꯗ꯭ꯔꯥ ꯏꯁꯩ ꯑꯦ ꯏꯁꯤꯡ ꯂꯧꯒꯦ ꯇꯧꯔꯁꯨ ꯌꯥꯗꯣꯏ ꯃꯥꯟꯗꯕ ꯑꯗꯨꯒꯤꯅꯤꯗ ꯈꯪꯗꯦ ꯃꯊꯥ ꯁꯥꯔꯦ ꯏꯁꯤꯡ ꯑꯃ ꯐꯥꯎ ꯂꯩꯇ꯭ꯔꯦꯕ ꯕ꯭ꯔꯥꯏꯛꯁꯨ ꯂꯩꯇ꯭ꯔꯦ ꯗ꯭ꯔꯝꯁꯨ ꯂꯩꯇ꯭ꯔꯦ ꯆꯥꯛ ꯊꯣꯡꯅꯕ ꯐꯥꯎ ꯂꯩꯇ꯭ꯔꯦ ꯍꯧꯖꯤꯛ ꯏꯁꯤꯡ ꯊꯛꯅꯕꯕꯨꯗꯤ ꯂꯩꯌꯦ
ꯏꯁꯤꯡ ꯊꯥꯔꯛꯑꫭꯔꯥ ꯑꯗꯨꯗꯤ
ꯐꯔ ꯑꯣ ꯑꯣꯇꯣꯗ ꯂꯧꯕ ꯆꯠꯁꯤꯔꯥ ꯈꯟ ꯈꯜꯂꯤꯅꯦ
ꯅ‌ꯦꯅꯦ ꯍꫭꯏꯗ ꯎꯝ ꯅ‌ꯦꯅꯦ ꯍꫭꯏ ꯁꯤꯗ ꯆꯠꯂꯒ ꯑꯥ ꯂꯧ ꯂꯧꯁꯤꯔꯥ ꯈꯟꯕꯅꯦꯕ
ꯑꯣ
ꯑꯗꯨꯁꯨ ꯌꯥꯝ ꯂꯥꯞꯄꯦ ꯑꯃꯨꯛ ꯏꯁꯤꯡ ꯄꯨꯅꯕꯗꯤꯀꯣ ꯏꯔꯨꯕ ꯈꯛꯇ ꯆꯠꯄꯕꯨꯗꯤ ꯌꯥꯕ
ꯍꯣꯏ
ꯑꯇꯩꯕꯨꯗꯤ ꯌꯥꯔꯔꯣꯏꯕ
ꯎꯝ
ꯅꯣꯡꯁꯨ ꯇꯥꯗꯕꯅꯤꯅ ꯏꯁꯤꯡ ꯂꯥꯛꯇ꯭ꯔꯗꯤ ꯅꯣꯡ ꯈꯔ ꯇꯥꯔꯗꯤ ꯅꯣꯡ ꯇꯥꯕꯒꯤ ꯏꯁꯤꯡꯗꯣ ꯑꯗꯨꯝ ꯊꯟꯍꯟꯕ ꯌꯥꯏꯑꯕ
ꯎꯝ
ꯑꯗꯨ ꯅꯠꯇꯕꯅꯤꯅ ꯌꯥꯝ ꯐꯔꯛ ꯇꯥꯏ ꯌꯨꯝꯗꯗꯤ ꯉꯁꯤ ꯈꯤꯇꯪ ꯆꯨꯑꯦꯕ ꯑꯗꯨꯒꯤꯅꯦ ꯅꯣꯡ ꯁꯥ ꯁꯥ ꯁꯥꯔꯒ ꯌꯥꯝ ꯁꯥꯔꯒ ꯈꯤꯇꯪ ꯆꯨꯔꯒ ꯑꯃꯨꯛ ꯇꯣꯛꯈ꯭ꯔꯦ ꯍꯧꯖꯤꯛ ꯅꯨꯡꯁꯥ ꯑꯃꯨꯛ ꯊꯣꯛꯂꯛꯑꯦ
ꯑꯣ
ꯐꯔꯥꯛ ꯌꯥꯝ ꯇꯥꯌ‌ꯦ
ꯎꯝ
ꯏꯔꯨꯕ ꯐꯪꯗ꯭ꯔꯗꯤ ꯌꯥꯝ ꯃꯣꯠꯂꯒ ꯑꯁ ꯍꯟꯗꯛꯇꯤ ꯌꯥꯝ ꯁꯥꯕꯅꯤꯅꯀꯣ ꯑ ꯅꯣꯡꯃ ꯏꯔꯨꯗ꯭ꯔꯗꯤ ꯌꯥꯗꯦꯕ ꯂꯦꯞꯄꯗꯤ ꯑꯗꯨꯝ ꯇꯨꯝꯕ ꯌꯥꯗ꯭ꯔꯦ ꯉꯔꯥꯡ ꯏꯔꯨꯗꯕ ꯀꯩꯀꯣ ꯏꯁꯥꯁꯦ ꯅꯞ ꯅꯞ ꯂꯥꯎꯋꯦꯕ
ꯑꯥ ꯀꯩ ꯊꫭꯡ ꯆꯒꯦ
ꯑꯩ ꯒ‌ꯦꯋꯁ ꯊꯣꯛꯈꯤꯕ ꯑꯗꯨꯒꯤ ꯔꯥꯏꯁ ꯀꯨꯀꯔꯗ ꯊꯣꯡꯕ ꯑꯗꯨꯗꯒꯤ ꯍꯥꯎꯗꯦ ꯔꯥꯁꯟ ꯀꯨꯀꯔꯗ ꯊꯣꯡꯕꯁꯦ ꯁꯦ ꯀꯩꯅꯣ ꯍꯟꯖꯥꯡꯗꯨ ꯔꯥꯏꯁ ꯀꯨꯀꯔꯒꯤ ꯃꯈꯨꯝꯗꯣ ꯂꯧꯊꯣꯛꯑꯗꯤꯀꯣ ꯏꯁꯤꯡ ꯐꯨꯠꯄꯗꯣ ꯑꯣ ꯐꯨꯠꯂꯤ ꯐꯨꯠꯂꯤꯕꯗꯣ ꯁꯧꯔꯤꯕꯗꯣ- ꯑꯣ ꯑꯗꯨꯝ ꯇꯣꯛꯑꯦꯕ ꯑꯗꯨꯗꯤ ꯌꯥꯗꯦ
ꯎꯝ
ꯅꯠꯇ꯭ꯔꯁꯨ ꯍꯤꯟꯖꯥꯡꯗꯣ ꯀꯣꯠꯅꯕꯁꯨ ꯌꯥꯗꯦ ꯀꯣꯠꯄ ꯀꯣꯠꯇ꯭ꯔꯁꯨ ꯍꯥꯎꯇꯦ
ꯍꫭꯏ
ꯑꯃꯨꯛ ‌ꯃꯈꯨꯝꯗꯣ ꯂꯧꯊꯣꯛꯑꯗꯤ ꯑꯃꯨꯛ ꯁꯧꯕ ꯑꯃꯨꯛ ꯇꯣꯛꯑꯦ ꯌꯥꯝ ꯇꯟꯕꯅꯦ ꯒ꯭ꯌꯥꯁ ꯑꯃꯕꯨꯗꯤ ꯊꯟꯕ ꯑꯃ ꯂꯩ ꯑꯗꯣ ꯒ꯭ꯌꯥꯁꯇ ꯌꯥꯗꯕ ꯇꯧꯕ ꯅꯣꯏ ꯀꯩꯅꯣ ꯅꯍꯥꯟ ꯅꯒꯤ ꯀꯧꯕ ꯑꯃ ꯂꯩ ꯍꯥꯏꯔꯒ ꯑꯩꯈꯣꯏꯅꯅꯦ ꯁꯋꯥꯣꯏꯗ ꯄꯨꯑꯦ ꯍꯥꯏꯕ ꯅꯠꯇ꯭ꯔꯣ
ꯍꯣꯏ
ꯑꯗꯨ ꯀꯃꯥꯏꯅ ꯑꯃꯨꯛ ꯁꯦꯝꯒꯦ
ꯑꯩꯗꯤ ꯈꯪꯗꯦ ꯏꯅꯦ ꯑꯩꯈꯣꯏꯅ ꯄꯨꯕꯅꯤ ꯀꯃꯥꯏꯅ ꯁ‌ꯦꯝ ꯖꯥꯠꯅꫭ
ꯌꯥꯝꯅ ꯅꯤꯛ ꯇꯧꯕ꯭ꯔꯣ ꯑꯗꯨ ꯇꯧꯕꯗꯣ
ꯑꯩꯗꯤ ꯈꯪꯗꯕ
ꯑꯩꯁꯨ ꯁꯦꯝꯕꯗꯣ ꯃꯣꯏꯒꯤ ꯃꯣꯏꯅ ꯔꯤꯡ ꯂꯧꯊꯣꯛꯑꯒ ꯍꯩꯕ ꯃꯤꯁꯨ ꯂꯩꯇꯦ
ꯃꯈꯨꯝꯒꯤ ꯃꯈꯥꯗ ꯀꯩꯅꯣ ꯔꯥꯎꯟ ꯑꯃ ꯂꯩꯕꯗꯨꯔ ꯅꯪꯅ ꯍꯥꯏꯕꯗꯨꯣ
ꯇꯧ ꯇꯧꯔꯛꯄ ꯌꯥꯔꯤꯕ꯭ꯔꯣꯒꯩ
ꯀꯔꯤꯕ
ꯅꯪꯗꯤ ꯀꯣꯜ ꯇꯧꯅꯕ ꯂꯩꯔꯤꯕ꯭ꯔꯣꯕ ꯕꯦꯂꯦꯟꯁ ꯌꯥꯎꯔꯤꯕ꯭ꯔꯣꯕ ꯍꯧꯖꯤꯛꯐꯥꯎ
ꯕꯦꯂꯦꯟꯁꯇ ꯂꯩꯌꯦꯗ ꯑꯟꯂꯤꯃꯤꯇꯦꯠꯅꯤꯗ
ꯍꯥꯏꯗꯤ ꯁ ꯑꯩꯈꯣꯏꯅꯤꯁꯨ ꯌꯥꯝꯅ ꯇꯧꯈ꯭ꯔꯕꯗ ꯇꯧꯈꯤꯕꯒꯨꯝ ꯇꯧꯕ ꯑꯗꯨꯒꯤ ꯑꯩꯕꯨꯁꯨ ꯇꯧꯔꯝꯒꯗ꯭ꯔꯅ ꯈꯟꯕꯅꯦꯕ ꯑꯩꯗꯣ
ꯑꯥ
ꯎꯝ ꯍꯌꯦꯡ ꯑꯦꯛꯖꯥꯝ ꯍꯌꯦꯡ ꯍꯪꯆꯤꯠꯗꯤ ꯑꯦꯛꯖꯥꯝ ꯂꯩꯔꯦ ꯑꯩꯈꯣꯏꯗꯤ ꯑꯦꯛꯖꯥꯝꯁꯨ ꯄꯨꯡ ꯑꯃꯗꯒꯤ ꯃꯔꯤ ꯐꯥꯎꯅꯦ ꯇꯧꯗꯣꯏꯁꯦ ꯑꯁ ꯅꯨꯡꯁꯥ ꯃꯔꯛ ꯍꯛꯇ ꯊꯣꯛꯂꯛꯀꯅꯦꯕ ꯑꯦꯛꯖꯥꯝ ꯆꯠꯅꯕ ꯅꯅꯨꯡꯁꯥ ꯃꯔꯛꯇ ꯊꯣꯛꯂꯒ ꯑꯦꯛꯖꯥꯝ ꯃꯅꯨꯡꯗ ꯍꯨꯃꯥꯡꯅ ꯍꯨꯃꯥꯡ ꯍꯨꯃꯥꯡꯅ ꯑꯗꯨꯝ ꯇꯧꯔꯒ ꯒ ꯂꯥꯏꯗꯅꯤ
ꯑꯦꯁꯤꯒ ꯍꯥꯞꯇꯕ꯭ꯔꯣ
ꯑꯩ ꯍꯣꯔꯦꯟ ꯋꯥꯆꯦꯞꯇ ꯃꯦꯁꯦꯖ ꯊꯥꯔꯛꯀꯦ ꯅꯪ ꯎꯝ ꯒ꯭ꯌꯥꯟ ꯇꯥꯗꯕꯒꯤꯅꯦ ꯑꯩꯅ ꯇꯧꯔꯤꯁꯦ
ꯍꯣꯏ
ꯑꯩꯒꯤꯁꯦ ꯀꯩꯅꯣ ꯂꯥꯎꯠ ꯏꯁꯄꯤꯀꯔ ꯊꯝꯕ ꯌꯥꯗꯕ
ꯎ ꯑ ꯑ
ꯑꯣ ꯐꯣꯟꯗ ꯑꯗꯨ ꯃꯤ ꯈꯔꯒꯤꯗꯤ ꯄꯩꯁꯥ ꯌꯥꯝ ꯆꯪꯉꯦ ꯍꯥꯏ ꯇꯂꯣꯞ ꯆꯪꯉꯦ ꯍꯥꯏ
ꯇꯣꯂꯣꯞ ꯆꯥꯕ ꯃꯤꯁꯤꯡꯗꯤ ꯑꯗꯨꯝ ꯆꯪꯕ ꯇꯥꯔꯦ ꯑꯗꯨꯅ
ꯑꯗꯨꯅꯦ ꯌꯨꯝ ꯂꯥꯛꯅꯕꯁꯨ ꯑꯁ ꯅꯛꯁꯦ ꯃꯩ ꯂꯥꯛꯇꯦ ꯍꯥꯏ ꯍꯥꯏꯕꯒꯨꯝ ꯇꯧꯔꯤꯤꯅꯦ
ꯂꯥꯛꯑꯦ ꯍꯧꯖꯤꯛ
ꯎꯝ ꯅꯣꯡ ꯌꯥꯝ ꯀꯟꯅ ꯆꯨꯕ꯭ꯔꯣ
ꯍꯧꯖꯤꯛꯇꯤ ꯅꯨꯡꯁꯥ ꯁꯔꯦ
ꯍꯥꯥ
ꯍꯧꯖꯤꯛ ꯍꯧꯖꯤꯛꯇꯤ ꯅꯨꯡꯁꯥ ꯊꯣꯛꯂꯛꯑꯦꯕ ꯅꯨꯡꯁꯥ ꯁꯥꯍꯦꯕ
ꯎꯝ
ꯃꯁꯥꯒꯤ ꯆꯨꯕꯅꯤ
ꯑꯣꯝ ꯑꯩ ꯍꯣꯔꯦꯟꯀ ꯐꯖꯅ ꯀꯩꯅꯣ ꯊꯥꯔꯛꯀꯦ
ꯍꯣꯏ
ꯅꯪꯅ ꯀꯩꯅꯣ ꯇꯧꯗꯕꯒꯤꯅꯦ
ꯎꯝ ꯊꯔꯑꯣ ꯊꯔꯣ
ꯑꯩꯗꯤ ꯆꯥꯛ ꯊꯣꯡꯉꯔꯣꯏ ꯉꯁꯤꯗꯤ ꯑꯌꯨꯛ ꯊꯣꯡꯕꯗꯣ ꯑꯌꯨꯛ ꯀꯩꯅꯣ ꯑꯌꯨꯛꯇꯣ ꯑꯩ ꯑꯌꯨꯛ ꯆꯥꯛ ꯆꯥꯛꯄꯗꯣ ꯆꯥꯛ ꯆꯥꯕꯗꯣ ꯉꯔꯥꯡ ꯅꯨꯡꯗꯥꯡꯒꯤ ꯆꯥꯛ ꯆꯥꯏꯕ ꯑꯗꯣ ꯑꯌꯨꯛ ꯊꯣꯡꯕ ꯆꯥꯛꯇꯣ ꯆꯥꯗ꯭ꯔꯤꯕ ꯌꯥꯝꯅ ꯂꯩꯌꯦꯕ ꯏꯉꯎꯅꯨꯄꯤꯁꯨ ꯆꯥꯛ ꯆꯥꯗꯦꯕ ꯆꯥꯛ ꯆꯥꯗꯕꯤꯗ ꯁꯀꯣꯠ ꯆꯠꯈꯤꯕꯅꯦꯕ ꯑꯦ ꯀꯩꯅꯣ ꯑꯣꯛꯁꯥ ꯆꯥꯅꯤꯡꯉꯦ ꯑꯩꯗꯤ ꯁꯥꯏ ꯆꯅꯤꯡꯅꯦ ꯑ ꯑꯣ
ꯀꯦꯖꯤ ꯑꯅꯤ ꯑꯍꯨꯝ ꯂꯧꯔꯒ ꯈꯔ ꯀꯪꯕꯤꯕ ꯇ꯭ꯔꯥꯏ ꯇꯧꯕꯤꯕꯀꯣ
ꯑꯥ ꯑꯥ ꯀꯩꯅꯣꯁꯨ ꯅꯣꯏꯒꯤ ꯅꯛꯅꯕ ꯌꯨꯝꯗꯨꯁꯨ ꯑꯣꯛꯁꯥ ꯆꯥꯏ ꯍꯥꯏꯅ ꯉꯁꯤꯁꯦ ꯑꯣꯛꯆꯥꯥ ꯆꯥꯕ ꯃꯤ ꯌꯥꯝꯕ ꯃꯥꯂꯦꯅꯦ
ꯍꯣꯏ ꯑꯁꯤꯗ ꯑꯩꯈꯣꯏꯒꯤ ꯀꯩꯅꯣꯗ ꯑꯩꯈꯣꯏꯒꯤ ꯚꯤꯂꯦꯖꯇ ꯁꯥ ꯁꯦꯝꯦꯡꯕ ꯅꯨꯄꯤ ꯂꯩꯗꯅ ꯁꯤꯁꯤꯁꯦꯃ ꯃꯥꯂꯦꯃꯗꯣ
ꯑꯣ ꯀꯩꯅꯣ ꯃꯔꯤꯟꯁꯨ ꯂꯩꯔꯒ ꯆꯥꯎꯅꯦ ꯅꯣꯏꯗꯤ ꯃꯔꯤꯟꯗꯣ ꯁꯦꯝꯃꯒ ꯆꯥꯎꯅꯦ
ꯑꯗꯨꯝ ꯑꯩꯗꯤ ꯄꯥꯝꯗꯦꯗ
ꯃꯔꯤꯦꯟ ꯄꯥꯝꯗꯕ꯭ꯔꯣ
ꯎꯝ ꯑꯣꯛꯁꯥꯒꯤ ꯃꯔꯤꯟꯗꯣ ꯑꯩ ꯄꯥꯝꯗꯦ
ꯑꯣ ꯑꯩꯗꯤ ꯌꯥꯝ ꯆꯥꯅꯤꯡꯉꯦ ꯁꯦꯃ ꯄꯣꯛꯄꯨꯗꯤ ꯅꯨꯡꯉꯥꯏꯇꯦ ꯑꯗꯣ ꯎꯛꯇꯤ ꯅꯨꯡꯉꯥꯏꯇꯦ ꯑꯗꯣ ꯆꯥꯅꯤꯡ ꯆꯥꯅꯤꯡꯕ
ꯀꯗꯤꯗ
ꯍꯗꯦꯗ
ꯃꯁꯥ ꯃꯁꯥꯒꯤꯄꯥ ꯃꯅꯤꯗꯨꯅ
ꯑꯗꯨꯅꯦ ꯑꯩꯅ ꯄꯥꯝꯕ ꯅꯪꯅ ꯄꯥꯝꯗꯅꯕ ꯑꯌꯥꯝꯕꯅꯗꯤ ꯄꯥꯝꯕꯅꯦꯅ ꯃꯔꯤꯜꯗꯣ ꯁꯦꯝꯃꯒ ꯆꯥꯕꯗꯣ ꯈꯔ ꯁꯥꯍꯜꯂꯒ ꯁꯥꯗ꯭ꯔꯗꯤ ꯍꯥꯎꯇꯦꯗꯅ ꯑꯃꯨꯛ
ꯍꯣꯏ ꯁꯥꯗ꯭ꯔꯗꯤ ꯍꯥꯎ
ꯌꯥꯝ ꯆꯝꯃꯜꯅꯗꯤ ꯍꯥꯎꯗꯦꯕ
ꯎꯝ
ꯑꯗꯣ ꯍꯤꯟꯖꯥꯡꯕꯨꯗꯤ ꯁꯥꯕ ꯆꯥꯅꯤꯡꯗꯦ ꯀꯩꯅꯣ ꯑꯩꯈꯣꯏꯒꯤ ꯖꯟꯗꯨꯏꯒ ꯍꯥꯏꯕꯗꯣ ꯑꯗꯨ ꯑꯣꯏꯔꯗꯤ ꯑꯃꯨꯛ ꯁꯥ ꯊꯕ ꯌꯥꯕ ꯑꯗꯣ ꯍꯟꯖꯥꯡ ꯆꯝꯅ ꯑꯩꯈꯣꯏ ꯆꯝꯅ ꯊꯣꯡꯕ ꯌꯦꯟꯖꯥꯡ ꯒꯟꯗꯣꯏꯀ ꯅꯠꯇꯕ ꯑꯗꯣ ꯑꯗꯨꯗꯤ ꯑ ꯆꯥꯅꯤꯡꯉꯦꯕ ꯑꯗꯨꯗꯗꯤ ꯃꯣꯔꯣꯛ ꯁꯥꯕ ꯄꯥꯝꯅꯦꯕ ꯑꯩꯗꯤ ꯁꯥꯕ ꯏꯟꯁꯥꯡ ꯑꯣꯏꯔꯗꯤ ꯁꯥꯕ ꯆꯥꯒꯗꯕ ꯑꯗꯣ ꯁꯥꯕ ꯌꯦꯟꯖꯥꯡ ꯅꯠꯇꯕ ꯍꯥꯏꯗꯤ ꯃꯣꯔꯣꯛ ꯍꯥꯞꯄꯒꯨꯝꯕ ꯀꯩꯀꯥ ꯇꯧꯕꯗꯣ ꯑꯗꯨꯗꯤ ꯆꯥꯅꯤꯡꯗꯦꯕ ꯑꯩꯗꯤ ꯆꯜꯦꯕ ꯁꯥꯔꯗꯤ ꯁꯥꯔꯦ ꯍꯟꯖꯥꯡ ꯀꯩꯅꯣ ꯑꯗꯨꯒꯨꯝꯕ ꯊ ꯁꯥꯗꯕ ꯍꯟꯖꯥꯡ ꯊꯣꯡꯉꯗꯤ ꯃꯣꯔꯣꯛꯇꯣ ꯑꯃꯦꯠꯄꯗꯣ ꯑꯗꯨꯝ ꯁꯥꯍꯜꯂꯣ ꯀꯩꯁꯨ ꯀꯥꯏꯗꯦ
ꯍꯣꯏ ꯁꯪ ꯁꯥꯔꯗꯤ ꯑꯩꯁꯨ ꯆꯥꯅꯤꯡꯗꯦꯅ ꯌꯦꯟꯁꯥꯡ ꯁꯥꯔꯕꯗꯤ ꯁꯥꯎꯅꯤꯡꯕꯅꯦ ꯑꯩꯗꯤ
ꯎꯝ ꯌꯦꯟꯁꯥꯡ ꯁꯥꯕꯗꯤ ꯍꯥꯎ ꯆꯥꯕ ꯅꯨꯡꯉꯥꯏꯇꯦꯗ ꯑꯃꯠꯄꯗꯣ ꯌꯥꯝꯅ ꯌꯥꯝꯅ ꯁꯥꯍꯟꯒꯦꯔꯥ ꯑꯗꯨꯝ ꯇꯧꯕ ꯌꯥꯔꯤꯕ ꯑꯗꯨ ꯅꯠꯇꯕ ꯑꯗꯨ ꯅꯠꯇꯕꯤꯗ ꯇꯧꯕꯗꯨꯒꯤ ꯇꯝꯖꯩ
ꯎꯝ
ꯍ
ꯀꯅꯥꯎ ꯀꯅꯥꯎ ꯂꯩꯕꯅꯦ
ꯑꯩꯗꯤ ꯏꯊꯟꯗꯅꯦ ꯍꯧꯖꯤꯛꯇꯤ ꯌꯨꯝ ꯁꯥꯕ ꯃꯤꯁꯤꯡꯅꯦ ꯌꯥꯝꯅ ꯀꯟꯅ ꯈꯣꯡ ꯈꯣꯡ ꯂꯥꯎꯔꯤꯗꯣ ꯌꯥꯗꯦ ꯑꯩꯈꯣꯏ ꯑꯗꯨꯗꯤ ꯌꯨꯝ ꯁꯥꯔꯒ ꯑꯗꯨꯝ ꯂꯩꯕꯅꯤꯅ ꯃꯇꯝ ꯂꯩꯇꯦꯀꯣ ꯇꯧꯅꯕ ꯃꯇꯝꯁꯨ ꯊꯕꯛ ꯍꯧꯖꯤꯛ